ꯀꯩꯗꯧꯕꯤꯔꯤꯒꯦ
ꯅꯨꯡꯉꯥꯏꯖꯔꯤꯌꯦ
ꯋꯥꯈꯜꯁꯤ ꯌꯥꯝꯅ ꯅꯨꯡꯉꯥꯏꯕ ꯃꯥꯟꯕꯒꯤ ꯃꯑꯣꯡ ꯑꯃ ꯈꯨꯈꯨꯝꯁꯤ ꯌꯥꯝꯅ ꯅꯨꯡꯉꯥꯏꯕ ꯃꯥꯜꯂꯤꯗ
ꯅꯨꯡꯉꯥꯏ
ꯀꯔꯤ ꯀꯔꯝ ꯇꯧꯗꯅ ꯅꯨꯡꯉꯥꯏꯔꯤꯕꯅꯣ
ꯅꯪꯅ ꯅꯦ ꯐꯣꯟ ꯁꯦ ꯑꯩꯅ ꯍꯦꯛ ꯇꯧꯕꯒꯅꯦ ꯍꯥꯏꯗꯤ ꯄꯥꯏꯔꯛꯇꯧ ꯃꯥꯟꯗꯕ ꯑꯗꯨꯒ ꯅꯪꯅ ꯍꯥꯏꯗꯤ ꯌꯥꯝ ꯊꯥꯖꯗꯅ ꯁꯠ ꯂꯥꯎꯅ ꯄꯥꯏꯈꯠꯂꯛꯄꯗꯨꯗ ꯑꯩꯁꯤꯗꯤ ꯎꯝ ꯀꯩ ꯍꯥꯏꯇꯥꯔꯦ ꯌꯥꯝꯅ ꯊꯥꯖꯗꯕ ꯑꯃ ꯇꯧꯍꯔꯛꯄ ꯃꯗꯨꯗ ꯅꯣꯛꯅꯤꯡꯉꯨꯔꯕ ꯍꯥꯏꯇꯥꯔꯦ ꯑꯗꯨꯒꯤꯅꯤꯗ ꯌꯥꯝ ꯅꯨꯡꯉꯥꯏꯔꯨꯕꯒꯤꯗꯤ ꯅꯠꯇꯦꯗ
ꯑ ꯍꯧꯖꯤꯛꯀꯥꯟꯁꯦ ꯀꯩ ꯀꯥꯏꯗꯅꯣ ꯈꯔ ꯆꯠꯇꯅ ꯈꯣꯠꯇꯅ ꯀꯣꯏꯕ ꯍꯣꯏ ꯀꯔꯤ ꯍꯣꯏ ꯋꯥꯈꯜ ꯈꯔ ꯅꯨꯡꯉꯥꯏꯊꯣꯛꯎꯁꯤꯅꯦ ꯌꯥꯕ꯭ꯔꯣꯅꯦ ꯀꯃꯥꯏꯅ ꯇꯧꯒꯦ
ꯑꯦ ꯑꯗꯨꯒꯤꯅꯤꯅꯦ ꯑꯩꯅ ꯐꯣꯟ ꯇꯧꯔꯛꯏꯁꯦ ꯅꯪꯕꯣ ꯅꯨꯡꯉꯥꯏꯕ ꯄꯥꯎ ꯑꯃ ꯄꯨꯔꯛꯏꯅꯤꯅꯦ ꯑꯗꯨ ꯑꯩꯅ ꯆꯠꯁꯦꯅ ꯍꯥꯏꯅꯤꯡꯉꯤꯁꯤꯗꯤꯀꯣ ꯀꯩꯅꯣꯗ ꯀꯪꯂꯥꯒꯤ ꯍꯥꯏꯗꯤ ꯂꯥꯏꯁꯪ ꯑꯃ ꯂꯩꯕꯗꯣ ꯀꯪꯂꯥ ꯃꯅꯨꯡꯗ
ꯑꯥꯎ ꯂꯩꯕꯅꯦ ꯂꯩꯕꯅꯦ
ꯑꯧ ꯑꯗꯨꯒꯤꯗꯨꯗꯣ ꯍꯥꯟꯅ ꯆꯠꯂꯁꯦ ꯀꯪꯂꯥꯁꯦ ꯅꯧꯅ ꯁꯦꯝꯒꯠꯈꯤꯗꯕꯗꯒꯤ ꯁꯦꯝꯒꯠꯈꯤꯕꯗꯒꯤꯅꯦ ꯀꯨꯏꯔꯦ ꯆꯠꯇꯕ ꯑ ꯑꯩꯅ ꯈꯟꯕꯗ ꯆꯍꯤ ꯃꯉꯥꯃꯨꯛꯇꯤ ꯁꯨꯔꯝꯗꯣꯏ ꯃꯥꯜꯂꯦ ꯀꯪꯂꯥ ꯆꯪꯗꯕꯁꯦ
ꯋꯥꯈꯜꯁꯤ ꯌꯥꯝꯅ ꯃꯥꯜꯂꯤ ꯃꯥꯟꯅꯔꯝꯃꯤꯕꯖꯥꯠꯅꯤꯅꯦ ꯑꯩꯁꯨ ꯆꯠꯅꯤꯡ ꯆꯠꯅꯤꯡꯅ ꯂꯩꯔꯝꯃꯤꯕ ꯑꯣꯟꯊꯣꯛꯅ ꯆꯥꯟꯅꯈ꯭ꯔꯦꯗ
ꯎꯝ ꯑꯗꯨꯅꯦ ꯑꯗꯨꯒ ꯑꯇꯩꯗꯤ ꯅꯪꯅꯗꯤ ꯍꯥꯏꯗꯤ ꯆꯠꯅꯤꯡꯕ ꯑꯗꯨꯒ ꯍꯥꯏꯗꯤ ꯈꯣꯡꯍꯥꯏ ꯆꯥꯕ ꯂꯝ ꯍꯥꯏ ꯇꯔꯦꯀꯣ ꯀꯪꯂꯥꯗꯣ ꯍꯥꯟꯅ ꯆꯪꯉꯕ ꯃꯇꯨꯡꯗ ꯑꯗꯩ ꯆꯠꯅꯤꯡꯕ ꯈꯣꯠꯄ ꯁꯨꯝ ꯂꯥꯏ ꯈꯣꯏꯔꯝꯕ ꯑꯣꯏꯅꯁꯨ ꯆꯠꯄ ꯌꯥꯕ ꯑꯗꯩ ꯀꯣꯏꯕ ꯑꯣꯏ ꯀꯔꯤ ꯑꯣꯏ ꯆꯠꯄ ꯌꯥꯕ ꯃꯐꯝ ꯅꯪꯅ ꯄꯥꯝꯕ ꯂꯩꯔꯁꯨ ꯑꯗꯨꯝ ꯍꯥꯏꯔꯛꯑꯣ
ꯑꯣ ꯌꯦꯡꯉꯁꯦ ꯑꯗꯨꯝ ꯆꯥꯟꯅꯕꯗꯨ ꯆꯠꯂꯒ ꯀꯪꯂꯥꯗ
ꯎꯝ
ꯂꯥꯏ ꯈꯨꯔꯨꯝꯕ ꯑꯣꯏ ꯀꯪꯂꯥꯒꯤ ꯑꯀꯣꯏꯕ ꯑꯗꯒꯤ
ꯀꯪꯂꯥꯒꯤ ꯑꯗꯨꯗꯒꯤ ꯀꯪꯂꯥ ꯁꯥꯒꯤ ꯑ ꯀꯩꯅꯣ ꯂꯩꯕ ꯃꯨꯔꯇꯤ ꯂꯩꯕꯗꯨꯗꯒꯤ ꯁꯣꯝ ꯌꯦꯠꯂꯣꯝꯗ ꯆꯪꯉꯒ ꯃꯣꯏꯒꯤ ꯀꯪꯂꯥꯒꯤ ꯊꯥꯏꯅꯒꯤ ꯀꯔꯤ ꯀꯔꯤ ꯊꯝꯕ ꯑꯃꯁꯨ ꯂꯩꯕꯅꯦ ꯑꯗꯨꯗꯁꯨ ꯆꯪꯉꯒ ꯍꯦꯛ ꯌꯦꯡꯊꯣꯔꯛꯑꯁꯦ ꯑꯗꯨ ꯂꯣꯏꯔꯒ ꯏꯃꯥꯈꯩ ꯀꯩꯊꯦꯜꯒꯤ ꯏꯃꯥꯁꯤꯡꯅ ꯈꯥꯖꯤꯡ ꯕꯣꯔꯥ ꯀꯩ ꯀꯔꯥꯡ ꯆꯥꯛ ꯉꯥ ꯑꯇꯥꯎꯕ ꯌꯣꯟꯕ ꯍꯣꯇꯦꯜ ꯃꯌꯥꯝ ꯑꯃ ꯅꯨꯄꯤꯁꯤꯡꯅ ꯐꯝꯕ ꯑꯃ ꯂꯩꯕꯗꯣ ꯏꯃꯥ ꯀꯩꯊꯦꯜ ꯃꯅꯨꯡꯗ
ꯎꯝ ꯎꯝ
ꯑꯗꯨꯗꯒꯤ ꯆꯥꯛꯂꯨꯞ ꯑꯃꯃꯝꯁꯨ ꯍꯦꯛ ꯆꯥꯊꯣꯔꯛꯁꯤꯗ
ꯑꯧ ꯆꯠꯄꯗꯣ ꯑꯗꯨꯗꯤ ꯅꯪꯅꯦ ꯑꯩꯅꯦ ꯑꯗꯒꯤ ꯑꯩꯒꯁꯤꯗ ꯂꯩꯃꯤꯟꯅꯕ ꯏꯃꯥꯟꯅꯕꯤ ꯃꯣꯏ ꯑꯅꯤꯃ ꯄꯨꯔꯛꯑꯒꯦ ꯃꯕꯥꯅꯤꯁꯨ ꯌꯥꯎꯅꯤꯡꯉꯦꯅ ꯍꯥꯏꯕꯅꯦꯕꯀꯣ ꯑꯗ ꯁꯨꯝ ꯄꯔꯤꯈ꯭ꯌꯥ ꯀꯩꯀꯥ ꯂꯩꯕꯗꯨꯗ ꯑꯗꯨꯝ ꯆꯠꯄꯗꯣ ꯁꯨꯃꯥꯏꯅ ꯂꯣꯏꯔꯒ ꯈꯣꯠꯂꯒ ꯐꯖꯅ ꯋꯥꯏꯁꯪꯅ ꯋꯥꯈꯜꯗꯣ ꯍꯥꯏꯗꯤ ꯀꯩꯝꯇ ꯆꯔꯥꯡꯅꯕ ꯈꯣꯠꯄꯗꯣ ꯂꯩꯇ꯭ꯔꯀꯥꯟꯗ ꯑꯝꯇꯪ ꯐꯖꯅ ꯀꯣꯏꯊꯣꯛꯎꯁꯦꯅ ꯍꯥꯏꯕꯅꯤꯗꯣ ꯅꯪꯒꯤꯁꯨ ꯆꯠꯃꯤꯟꯅꯅꯤꯡꯕ ꯁꯨꯝ ꯀꯩꯅꯣ ꯇꯧꯅꯤꯡꯕ ꯃꯤ ꯑꯃꯅꯤ ꯑꯗꯨꯝ ꯍꯧꯔꯛꯄ ꯌꯥꯏꯌꯦ
ꯍꯣꯏ ꯍꯣꯏ ꯌꯦꯡꯉꯛꯑꯒꯦ ꯑꯩꯁꯨ ꯏꯅꯥꯎꯅꯨꯄꯤꯁꯤꯡ ꯃꯣꯏ ꯑꯅꯤ ꯃꯣꯏ ꯑꯍꯨꯝ ꯑꯃꯒꯀꯣ ꯊꯧꯔ ꯇꯧꯔꯒ
ꯍꯣꯏ ꯈꯣꯏ ꯁꯨꯝꯃꯌꯥꯝ ꯌꯥꯝ ꯆꯠꯄꯗꯣ ꯄꯥꯖ ꯂ ꯍꯦ ꯎꯅꯨꯡꯉꯥꯏꯗꯅꯀꯣ
ꯍꯣꯏ ꯍꯣꯏ ꯌꯥ ꯌꯥ ꯅꯣꯛꯄꯗꯃꯛ ꯑꯣꯏꯔꯣ
ꯎꯝ
ꯍꯦꯛ ꯅꯨꯡꯉꯥꯏ ꯃꯤ ꯈꯔ ꯌꯥꯝꯅ ꯍꯦꯛ ꯆꯠꯄꯁꯤꯅ ꯀꯣꯏꯕ ꯍꯥꯏꯕꯁꯦ ꯑꯩꯣꯏꯅꯤꯈꯛ ꯆꯠꯂꯒ ꯍꯦꯛꯇ
ꯑꯗꯨꯒ ꯑꯩꯅ ꯈꯪꯗꯕ ꯑꯃ ꯂꯩ ꯀꯪꯂꯥ ꯃꯅꯨꯡꯗ ꯑꯃ ꯏꯊꯟ ꯅꯤꯡꯊꯧꯅ ꯂꯩꯔꯝꯕꯅꯤꯅ ꯁꯨꯝ ꯌꯨꯝꯖꯥꯎ ꯀꯩꯀꯥ ꯂꯩꯗꯅꯀꯣ
ꯑ
ꯑꯗꯨꯒꯤꯗꯨꯣ ꯑꯗꯨꯋꯥꯏꯗ ꯑꯣꯏꯕ꯭ꯔꯥ ꯑꯃ ꯁꯨꯔꯨꯡ ꯑꯃ ꯍꯥꯏꯕꯗꯣ ꯑꯗꯨꯗꯨꯅ ꯅꯪ ꯍꯥꯏꯗꯤ ꯁꯨꯝ ꯈꯪꯗ꯭ꯔꯕ ꯑꯗꯨꯝꯕꯗꯣ ꯍꯥꯏꯗꯤ ꯑꯩꯅ ꯑꯃꯨꯛ
ꯑꯣ ꯈꯪꯉꯦ ꯑꯗꯨꯗ ꯁꯨꯔꯨꯡꯅꯦ ꯊꯥꯏꯅ ꯑꯗꯨꯗꯒꯤ ꯆꯠꯂꯒ ꯆꯤꯡ ꯅꯣꯡ ꯐꯥꯎꯔꯒ ꯐꯥꯎꯐꯝ ꯌꯥꯝ ꯂꯩꯕ ꯃꯥꯜꯂꯦ ꯍꯧꯖꯤꯛꯁꯨ ꯃꯣꯏ ꯐꯖꯅ ꯈꯥꯖꯤꯜꯂꯒꯀꯣ ꯐꯖꯅ ꯁꯪ ꯃꯆꯥ ꯑꯃ ꯑꯣꯏꯅ ꯁꯦꯝꯃꯒ ꯈꯥꯖꯤꯜꯂꯒ ꯂꯩꯌꯦ
ꯄꯤꯛꯇꯤ ꯄꯤꯛꯁꯜꯂꯛꯑꯦꯗ ꯁꯨꯔꯣꯡꯗꯣ ꯁꯨꯝ ꯁꯨꯝ ꯆꯪꯕ ꯌꯥꯕꯒꯤ ꯆꯥꯡꯗꯕꯨꯗꯤ ꯂꯩꯇ꯭ꯔꯦ ꯐꯖꯅ ꯃꯣꯏꯅ ꯁꯦꯝꯖꯤꯟ ꯁꯥꯖꯤꯜꯂꯒꯕꯨꯗꯤ ꯊꯝꯃꯤ ꯈꯥꯖꯤꯟ ꯈꯣꯠꯆꯤꯟꯗꯅ ꯑꯗꯨꯕꯨ ꯆꯪꯕꯗꯗꯤ ꯈꯪꯗꯦ ꯀꯃꯥꯏꯅ ꯇꯧꯕꯅꯣ ꯈꯪꯗꯦꯅꯦ ꯃꯣꯏꯗꯣ ꯂꯩꯕꯃꯨꯛꯇꯤ ꯂꯩꯔꯤ ꯑꯗꯨꯁꯨ ꯌꯦꯡꯉꯛꯁꯤ ꯅꯪꯅ ꯌꯦꯡꯅꯤꯡꯉꯒꯗꯤ
ꯎꯝ ꯎꯝ ꯃꯃꯥꯡꯗ ꯑꯩꯅꯒ ꯁꯨꯝ ꯆꯠꯈꯤꯕꯗꯗꯤ ꯍꯥꯏꯕꯗꯤ ꯄꯨꯔꯥ ꯁꯤꯟ ꯊꯨꯡꯅ ꯀꯣꯏꯕꯁꯦ ꯑꯃꯨꯛ ꯐꯪꯉꯛꯇꯦꯕ ꯍꯥꯏꯗꯤ ꯑꯗꯨꯝ ꯁ꯭ꯀꯨꯜꯒꯤ ꯑꯣꯏꯅ ꯄꯨꯂꯞ ꯑꯩꯈꯣꯏ ꯃꯌꯥꯝ ꯆꯠꯃꯤꯟꯅꯕ ꯀꯩꯅꯣꯒꯨꯝꯕ ꯆꯠꯄ ꯑꯣꯏꯕ ꯍꯥꯏꯗꯤ ꯌꯦꯡꯐꯝ ꯊꯣꯛꯄ ꯍꯥꯏꯗꯤ ꯀꯩ ꯍꯥꯏꯇꯥꯔꯦꯀꯣ ꯄꯨꯂꯞ ꯃꯌꯥꯝ ꯄꯨꯂꯞ ꯄꯨꯂꯞ ꯆꯪꯕꯕ ꯖꯒꯥꯗꯣ ꯈ ꯈꯪ ꯐꯠ ꯐꯠ ꯆꯪꯉꯝꯃꯒ ꯆꯠꯂꯁ ꯆꯠꯂꯁꯦꯅ ꯍꯥꯏꯗꯤ ꯀꯩꯅꯣ ꯇꯧꯔꯒ ꯄꯨ꯭ꯔꯞ ꯄꯨ꯭ꯔꯞ ꯑꯃꯨꯛ ꯊꯣꯛꯑꯁꯤ ꯊꯣꯛꯑꯁꯤꯅ ꯑꯃꯨꯛ ꯑꯣꯏꯕꯅꯤꯅ ꯀꯪꯂꯥ ꯃꯅꯨꯡꯁꯤꯗꯤ ꯄꯨꯔꯥ ꯍꯥꯏꯗꯤ ꯆꯥꯎꯋꯏꯗꯅꯀꯣ ꯄꯨꯔꯥ ꯈꯨꯜ ꯑꯃ ꯇꯥꯕꯒꯤ ꯇꯥꯏꯞꯇ ꯇꯥꯔꯝꯃꯤꯕꯅꯤꯅ ꯑꯗꯒꯤ ꯑꯋꯥꯡ ꯃꯈꯥ ꯅꯣꯡꯄꯣꯛ ꯅꯣꯡꯆꯨꯞꯇꯨ ꯃꯌꯥꯝ ꯑꯃ ꯂꯩꯕꯅꯤꯅ ꯂꯣꯏꯅ ꯌꯦꯡꯅꯤꯡꯉꯒꯁꯨ ꯑꯗꯨꯝ ꯌꯦꯡꯕꯗꯤ ꯑꯗꯨꯝ ꯌꯥꯏꯌꯦ ꯀꯪꯂꯥ ꯃꯅꯨꯡꯁꯦ ꯑꯗꯨꯝ ꯀꯩ ꯍꯥꯏꯇꯒꯤ ꯑꯣꯏꯒꯦꯔꯥ ꯑꯗꯒꯤ ꯑꯗꯨꯝ ꯍꯧꯖꯤꯛꯇꯤ ꯑꯃꯨꯛ ꯒꯥꯔꯗꯦꯟ ꯁꯨꯝ ꯅꯨꯡꯒ ꯇꯧꯔꯒ ꯁꯦꯝꯒꯠꯂꯤ ꯈꯣꯠꯂꯤ ꯇꯔꯤꯁꯤꯡꯗꯣ ꯍꯥꯏꯗꯤ ꯐꯖꯗꯤ ꯑꯗꯨꯝ ꯐꯖꯔꯦꯕ ꯑꯗꯨꯝ ꯀꯣꯏꯕ ꯌꯥꯕ ꯃꯐꯝ ꯍꯥꯏꯗꯣ ꯑꯣꯏ
ꯑꯧ ꯐꯖꯔꯦ ꯐꯖꯔꯦ ꯑꯗꯨ ꯗ꯭ꯔꯦꯁꯁꯤ ꯑꯩꯗꯤ ꯑꯩꯈꯣꯏ ꯏꯅꯥꯠꯀꯤ ꯑꯣꯏꯕ ꯃꯩꯇꯩꯒꯤ ꯑꯣꯏꯕ ꯐꯅꯦꯛ ꯃꯄꯥꯟ ꯍꯛꯇꯤ ꯑꯗꯨꯒ ꯃꯨꯒꯥꯒꯤ ꯐꯤꯒ ꯁꯨꯠ ꯍꯧꯖꯤꯛꯀꯥꯟ ꯌꯥꯝꯅ ꯆꯠꯅꯔꯤꯕ ꯑꯃ ꯂꯩꯕꯗꯣ
ꯑꯥꯎ
ꯇꯧꯔꯒ ꯂꯥꯏ ꯈꯨꯨꯝꯕ ꯑꯣꯏꯅꯁꯨ ꯍꯦꯛ ꯇꯧꯔꯒ ꯆꯪꯕ ꯌꯥꯔꯒꯅ ꯑꯀꯣꯏꯕꯁꯤꯡꯗꯨꯁꯨ ꯍꯦꯛ ꯆꯪꯉꯛꯅꯕ ꯑꯗꯨꯃꯥꯏꯅ ꯏꯅꯥꯠꯀꯤ ꯑꯣꯏꯕ ꯗ꯭ꯔꯦꯁꯁꯤ ꯑꯣꯏꯅ ꯁꯤ꯫ ꯊꯦꯠꯂꯒ ꯆꯠꯅꯤꯡꯕꯒꯨꯝꯕ ꯍꯥꯎꯋꯅꯦ ꯅꯪꯅ ꯀꯔꯤ
ꯌꯥꯏꯑꯦ ꯍꯥꯏꯗꯤ ꯀꯩꯅꯣ ꯂꯥꯏ ꯑꯁꯨꯝ ꯀꯣꯏꯕ ꯑꯣꯏꯅ ꯆꯠꯄ ꯅꯠꯇꯕꯅꯤꯅꯀꯣ ꯍꯥꯏ ꯀꯣꯏꯕꯁꯨ ꯀꯣꯏꯕꯅꯤ ꯑꯗꯨꯒ ꯂꯥꯏ ꯈꯣꯏꯔꯝꯕꯗꯨꯁꯨ ꯁꯨꯝ ꯌꯥꯎꯔꯛꯄꯅꯤꯅ ꯃꯨꯒꯥꯒꯤ ꯑꯗꯨꯃꯥꯏꯅ ꯀꯗꯣꯟ ꯃꯆꯨꯒꯨꯝꯕ ꯑꯣꯏꯔꯒ ꯑꯗꯨꯝ ꯐꯤꯁꯦ ꯑꯗꯨꯝ ꯑꯉꯧꯕꯒꯨꯝꯕ ꯑꯃ ꯑꯣꯏꯔꯁꯨ ꯑꯗꯒꯤ ꯐꯅꯦꯛꯇꯨꯒ ꯆꯥꯟꯅꯖꯕ ꯂꯩꯔꯒꯅ ꯂꯩꯖꯔꯦ꯫ ꯑꯃ ꯁꯦꯠꯂꯒ ꯀꯩꯗꯧꯔꯒ ꯑꯩꯈꯣꯏ ꯃꯌꯥꯝꯗꯨ ꯇꯧꯔꯒ ꯁꯨꯝ ꯍꯌꯦꯡꯋꯥꯏ ꯁꯨꯝ ꯃꯦꯃꯣꯔꯤꯁꯨ ꯑꯣꯏꯅꯕ ꯐꯣꯇꯣꯒꯨꯝꯕ ꯀꯩꯒꯨꯝꯕ ꯑꯗꯨꯗꯁꯨ ꯍꯦꯛ ꯀꯥꯞꯄꯄꯁꯨ ꯑꯗꯨꯝ ꯄꯥꯝꯃꯦ ꯍꯥꯏꯗꯤ ꯌꯥꯝꯅ ꯂꯥꯡ ꯈꯣꯠꯇꯅ ꯇꯧꯔꯨꯕꯩ ꯁꯁꯨꯝ ꯅꯠꯇꯕꯀꯣ ꯑꯗꯨꯅ ꯑꯗꯨꯒꯨꯝꯕꯗꯣ ꯌꯦꯡꯉ ꯃꯥꯉꯥꯟꯁꯤ
ꯌꯥꯏꯌꯦ ꯑꯩ ꯑꯗꯨꯃꯥꯏꯅ ꯑꯣꯏꯅ ꯇꯧꯁꯦ ꯁꯨꯃꯥꯏꯅ ꯇꯧꯕꯅ ꯐꯔꯅꯤ ꯍꯥꯏꯅ ꯈꯜꯂꯦ ꯑꯗꯨ ꯅꯪꯗꯤ ꯀꯔꯤ ꯃꯆꯨ ꯁꯦꯠꯀꯦꯅ ꯈꯜꯂꯤꯕꯣ ꯀꯃꯥꯏꯅ ꯇꯧꯔꯤꯒꯦꯅꯤ
ꯑꯩꯒꯤꯗꯤ ꯍꯟꯗꯛ ꯑꯃ ꯐꯥꯅꯦꯛꯇꯣ ꯑꯩꯈꯣꯏꯒꯤ ꯃꯨꯒꯥꯗꯣ ꯃꯄꯥꯟ ꯑꯃꯨꯕꯅ ꯑꯣꯏꯔꯦ ꯑꯩꯒꯤꯗꯤ ꯑꯃꯈꯛ ꯏꯆꯦꯅ ꯁꯥꯕꯒꯤ꯫ ꯍꯧꯋꯦꯅ ꯃꯥꯅ ꯁꯥ ꯂꯩꯔꯝꯕ ꯑꯗꯨꯗ ꯑꯩꯅ ꯑꯦ ꯁꯤꯗꯤ ꯂꯥꯏ ꯈꯣꯏꯔꯝꯕ ꯈꯣꯠꯄꯗ ꯑꯗꯨꯝ ꯍꯧꯖꯤꯛꯇꯤ ꯑꯉꯧꯕ ꯑꯔꯥꯛꯄꯁꯦ ꯑꯗꯨꯝ ꯁꯦꯠꯅꯔꯕꯅꯤ ꯅꯥꯅ꯫ ꯑꯉꯧꯕ ꯑꯃꯗꯤ ꯂꯧꯍꯧꯋꯦ ꯑꯗꯨꯗ ꯎꯝ ꯇꯥꯏꯗ꯭ꯔꯤ ꯑꯗꯨ ꯇꯥꯏ꯫ ꯔꯒ ꯑꯗꯨꯝꯕ ꯁꯦꯠꯂꯛꯑꯒꯦꯅ ꯇꯧꯋꯦ ꯑꯗꯨꯒ ꯔꯥꯅꯤ ꯐꯤꯁꯤꯅ ꯑꯃꯨꯛ ꯊꯥꯏꯅ ꯑꯗꯨꯝ ꯊꯥꯏꯅ ꯍꯥꯏꯕꯗꯤ ꯉꯁꯤꯗꯩꯅ ꯆꯍꯤ ꯑꯗꯨꯝ ꯑꯍꯨꯝ ꯃꯔꯤꯃꯨꯛꯀꯤ ꯃꯃꯥꯡꯗ ꯑꯩꯅ ꯑꯗꯨꯝ ꯁꯥꯖꯈꯤꯕ ꯍꯥꯏꯇꯥꯔꯦꯀꯣ ꯑꯗꯨꯒꯤ ꯂꯩꯌꯦ꯫ ꯑꯗꯨꯝ ꯃꯄꯥꯟꯗꯣ ꯍꯥꯏꯗꯤ ꯑꯆꯝꯕ ꯑꯣꯏꯕ ꯑꯗꯨꯝ ꯂꯥꯏ ꯈꯣꯏꯔꯝꯕꯗ ꯏꯟꯕ ꯌꯥꯕ ꯂꯩ ꯑꯗꯨꯗ ꯑꯣꯏꯅ ꯑꯗꯨꯝ ꯌꯥꯟꯕꯣꯏ ꯏꯟꯕꯣꯏ ꯇꯧꯔꯛꯑꯒꯦꯅ ꯍꯧꯕ ꯍꯥꯏꯗꯤ ꯃꯨꯒꯥꯗꯨꯒ ꯆꯥꯟꯅꯕ ꯐꯤ ꯃꯨꯒꯥꯔꯀꯤ ꯑꯣꯏꯕ ꯐꯤꯃꯛꯇꯤ ꯃꯨꯛ ꯂꯩꯇ꯭ꯔꯦ꯫ ꯑꯗꯨ ꯔꯥꯅꯤ ꯃꯅꯥꯎꯗ ꯍꯥꯏꯇꯥꯔꯦꯅꯦꯀꯣ ꯑꯗꯨꯒꯨꯝꯕ ꯑꯆꯝꯕ ꯁꯨꯝ ꯀꯕꯣꯛꯀ ꯀꯩꯒꯥ ꯈꯔ ꯃꯆꯥ ꯃꯆꯥ ꯆꯥꯏꯔꯒ ꯇꯧꯕ ꯑꯗꯨꯃꯥꯏꯅ ꯑꯃꯗꯤ ꯂꯩꯌꯦ ꯑꯗꯨ ꯑꯗꯨꯝ ꯏꯟꯁꯤꯜꯂꯛꯑꯒꯦ꯫ ꯅꯪꯒꯤꯅ ꯀꯔꯝꯕ ꯁꯦꯠꯄ ꯇꯥꯔꯕ
ꯑꯩꯁꯦ ꯇꯥꯁꯦ ꯑꯩꯈꯣꯏ ꯏꯆꯦ ꯑꯣꯖꯥ ꯑꯣꯏꯕꯤꯗꯨꯒꯤ꯫ ꯃꯒꯤ ꯐꯤ ꯈꯔ ꯂꯩꯒꯦꯅ ꯏꯕꯥꯅꯤ ꯈꯜꯂꯒꯦ ꯆꯠꯂꯒ ꯂꯩꯃꯤꯟꯅꯔꯨ ꯅꯤ ꯑꯗꯨ ꯅꯥꯏꯠ ꯑꯍꯥꯝ ꯃꯥꯅꯁꯨ ꯁꯦꯠꯄ ꯌꯥꯕ ꯑꯩꯅꯁꯨ ꯁꯦꯠꯄ ꯌꯥꯕ ꯑꯋꯥꯎꯕ꯫ ꯔꯅꯤꯤ ꯔꯥꯅꯤ ꯃꯅꯥꯎ ꯈꯔ ꯄꯤꯛ ꯇꯦꯛ ꯇꯧꯕꯗꯣ ꯑꯗꯨꯗꯨꯃꯛ ꯑ ꯃꯆꯨꯗꯨꯕꯣ ꯀꯔꯤ ꯅꯣꯕꯥꯞ ꯃꯁꯤꯡ ꯃꯆꯨꯗ ꯆꯟꯗꯣꯟ ꯃꯆꯨꯅ ꯀꯣꯠꯄ ꯍꯥꯏꯇꯥꯔꯦ ꯑꯗꯨꯗꯣ ꯑꯗꯨꯗꯨꯃꯒ ꯑꯗꯒꯤ ꯐꯅꯦꯛ ꯑꯍꯥꯎꯕ ꯑꯃꯒ ꯃꯨꯒꯥꯗ ꯇꯧꯔꯒ ꯑꯩꯁꯨ ꯑꯗꯨꯃꯥꯏꯅ ꯁꯦꯠꯂꯒ ꯐꯨꯔꯤꯠ ꯑꯗꯨꯒ ꯆꯥꯟꯅꯕ ꯑꯉꯧꯕꯔ ꯅꯠꯇ꯭ꯔꯒ ꯅꯣꯕꯥ ꯃꯁꯤꯡ ꯃꯆꯨꯔ ꯑꯃ ꯇꯧꯔꯒ ꯑꯗꯨꯃꯥꯏꯅ ꯁꯦꯠꯂꯒ ꯂꯥꯛꯑꯒꯦ